ꯍꯂꯣ ꯌꯦꯁ ꯇꯌꯦ ꯇꯌꯦ
ꯇꯥꯏꯌꯦ ꯇꯥꯏꯌꯦ
ꯀꯗ ꯑꯣꯏꯣꯏꯗꯣ
ꯀꯩꯁꯤ ꯇꯧꯗꯦ
ꯆꯥꯛ ꯊꯣꯡꯕ ꯍꯧꯔꯕꯣ ꯅꯠꯇ꯭ꯔꯒ ꯑꯗꯨꯝ ꯊꯝꯕꯤꯔꯣ
ꯑꯗꯨꯝ ꯐꯃꯨꯡꯗ ꯍꯤꯞꯄꯒ ꯂꯩꯌꯦ
ꯑꯣ ꯅꯣꯡ ꯑꯩꯁꯨ ꯆꯞ ꯃꯥꯟꯅꯩꯗ ꯅꯣꯡ ꯇꯥꯕ꯭ꯔꯣ ꯅꯣꯏ ꯁ꯭ꯋꯥꯏꯗ
ꯇꯥꯏ ꯍ ꯉꯔꯥꯡ ꯅꯨꯡꯁꯤꯠ ꯀꯟꯅ ꯁꯤꯜꯂꯒ ꯉꯁꯤꯗꯤ ꯅꯣꯡ ꯇꯥꯏꯔꯤ
ꯑꯣ ꯔꯦ ꯃ ꯇꯥ ꯌꯥꯗꯅ ꯂꯩꯔꯤꯅꯦ ꯇꯧꯕꯁꯦ
ꯅꯪꯗꯤ ꯀꯔꯤ ꯍꯣꯠꯅꯔꯤꯕ
ꯑꯩꯔꯣ ꯕꯣ ꯕꯣ ꯌꯦꯡꯕꯁꯦ ꯀꯟꯅ ꯍꯣꯠꯅꯔꯤꯅꯦ ꯑꯦꯇꯥꯏ ꯍꯣꯅꯕ ꯂꯩꯥꯏꯇꯦ ꯅꯪꯗꯤ
ꯑꯩꯗꯤ ꯍꯟꯗꯛꯇꯤ ꯌꯨꯝꯗ ꯊꯣꯛꯑꯒ ꯂꯩꯔꯦ ꯂꯥꯏꯔꯤꯛꯁꯨ ꯇꯝꯕ ꯂꯣꯏꯈ꯭ꯔꯕꯅꯤꯅ
ꯑꯣ ꯂꯥꯏꯔꯤꯛꯁꯦ ꯀꯌꯥ ꯐꯥꯎꯗꯤ ꯇꯝꯕ꯭ꯔꯥ ꯕꯤ ꯑꯦ ꯃꯦꯗꯤ ꯂꯣꯏꯔꯕ ꯕꯤ ꯑꯦ
ꯍꯣꯏ ꯍꯣꯏ ꯍꯣꯏ ꯑꯦꯝ ꯑꯦ ꯂꯣꯏꯔꯒ ꯌꯨꯝꯗ ꯊꯣꯛꯑꯒ ꯂꯩꯔꯦ
ꯑꯣ ꯑꯣ ꯁꯤ ꯌꯥꯝ ꯅꯨꯡꯉꯥꯏꯕ ꯄꯥꯎꯅꯤꯅꯦ ꯅꯨꯡꯁꯤꯕ ꯋꯥꯔꯤ
ꯌꯥꯃꯤ ꯂꯩ
ꯑꯗꯣ ꯊꯕꯛ ꯑꯐꯕ ꯑꯃ ꯊꯤꯔꯣꯗꯅ ꯅꯣꯏ ꯕꯤ ꯑ ꯑꯦ ꯂꯣꯏꯔꯒ ꯑꯗꯨꯝ ꯌꯨꯝꯗ ꯂꯩ ꯑꯗꯨ ꯌꯨꯝꯗ ꯂꯩꯕꯁꯦ ꯏꯁꯁ ꯄꯥꯝꯃꯨꯗ꯭ꯔꯣ
ꯍꯣꯏ ꯍꯣꯏ ꯍꯟꯗꯛꯅ ꯂꯣꯏꯔꯒ ꯊꯣꯛꯂꯛꯄꯗ ꯉꯥꯏꯔꯤ
ꯑꯣ ꯑꯗꯨ ꯀꯣꯟꯅ ꯊꯤꯔꯨꯔꯗ ꯊꯨꯄꯥꯛꯛꯄꯨꯗꯤ ꯂꯩꯔꯅꯦ ꯑꯦꯂꯚꯦꯟ ꯇꯨꯋ ꯕꯤ ꯑꯦꯝ ꯑꯦꯗꯤ ꯂꯣꯏꯔꯒꯅ ꯑꯗꯣ
ꯁꯔꯚꯤꯁ ꯑꯃ ꯇꯧꯔꯨꯗꯨꯅ ꯑꯣꯖꯥ ꯄ꯭ꯔꯥꯏꯚꯦꯠ ꯑꯣꯖꯥ ꯅꯠꯇꯕ ꯁꯤꯕꯤ ꯑꯣꯖꯥ ꯍꯥꯏꯔꯥ
ꯈꯪꯗ꯭ꯔꯦ ꯈꯜꯂꯤ ꯀꯃꯥꯏꯅ ꯇꯧꯁꯤꯔꯥ ꯍꯥꯏꯕꯗꯣ
ꯑꯣ ꯍꯣꯅ ꯑꯣ ꯅꯣꯏ ꯄꯨꯟꯁꯤꯅꯦ ꯄꯥꯝꯃꯨꯍꯦ ꯅꯨꯄꯤꯅꯤꯅ ꯎꯝ ꯗꯦ ꯍꯥꯏꯁ ꯅꯨꯡꯉꯥꯏꯅ ꯍꯥꯏꯇꯥꯔꯦꯀꯣ
ꯍꯣꯏ
ꯅꯨꯡꯉꯥꯏꯕ ꯄꯨꯟꯁꯤ ꯂꯝꯕꯤꯗ ꯍꯥꯏꯇꯥꯔꯦ ꯑꯗꯨ ꯆꯠꯅꯕ ꯇꯧ ꯍꯥꯏꯗꯤ ꯑꯗꯨꯝ ꯀ꯭ꯂꯥꯁꯇꯦ ꯋꯥꯡꯅ ꯀꯥꯔꯒ ꯊꯕꯛ ꯐꯪꯉ꯭ꯔꯗꯤ ꯑꯗꯨꯝ
ꯍꯣꯏ ꯎꯝ ꯍꯣꯏ ꯑꯗꯨꯕꯨ ꯅꯨꯄꯤꯗꯤ ꯈꯔ ꯍꯔꯦꯗꯅꯤ
ꯎꯝ ꯑꯩꯈꯣꯏꯒꯤꯗꯤ ꯑꯩꯈꯣꯏꯅ ꯑꯩꯈꯣꯏꯒꯤꯗꯤ ꯑꯝ ꯎ
ꯎꯝ ꯊꯕꯛ ꯈꯔ ꯊꯕꯛ ꯈꯔ ꯐꯪꯉꯒ ꯃ ꯃꯆꯥꯒꯤ ꯀꯩꯅꯣ ꯇꯝꯕ ꯍꯥꯏꯔꯗꯤ ꯌꯥꯔꯦꯗ ꯅꯨꯄꯤꯗꯤ ꯑꯗꯨꯕꯨ ꯅꯨꯄꯥꯗꯤ ꯌꯥꯗꯦ
ꯑꯩꯈꯣꯏꯅꯦ ꯑꯩꯈꯣꯏ ꯄꯨꯟꯁꯤꯅꯦ ꯑꯩꯈꯣꯏꯗꯤ ꯊꯕꯛ ꯄꯩꯁꯥ ꯄꯥꯏꯗ꯭ꯔꯦ ꯄꯩꯁꯥ ꯄꯥꯏꯗ꯭ꯔꯗꯤ ꯃꯤꯅꯁꯨ ꯈꯪꯕꯤꯔꯛꯇꯦ ꯃꯄꯥꯟꯁꯨ ꯊꯣꯛ ꯄ ꯌꯥꯗꯦ ꯊꯕꯛ ꯇꯧꯕꯁꯨ ꯃꯤꯅꯁꯨ ꯈꯪꯕꯤꯔꯛꯇꯦ ꯅꯠꯇ꯭ꯔ ꯋꯥ ꯅ ꯋꯥ ꯅ ꯍꯤꯡꯕ ꯄꯨꯟꯁꯤꯁꯦ ꯑꯩꯈꯣꯏ ꯄꯨꯟꯁꯤꯅꯤ ꯈꯪꯉꯣ ꯁꯤꯁꯦ ꯃꯤ ꯑꯠꯇꯕꯗꯤ ꯅꯨꯡꯉꯥꯏꯅ ꯂꯩꯕꯁꯨ ꯌꯥꯎꯋꯦ ꯌꯥꯎꯗꯕꯁꯨ ꯌꯥꯎꯋꯦ ꯋꯥꯅ ꯍꯤꯡꯕꯁꯨ ꯁꯨ ꯌꯥꯎꯋꯦ ꯂꯩꯕꯁꯨ ꯀꯩ ꯍꯥꯏꯇꯥꯔꯦ ꯃꯤꯦꯗꯤꯌꯝ ꯀ꯭ꯂꯥꯁꯇ ꯂꯩꯕꯁꯨ ꯂꯩꯌꯦꯕꯀꯣ ꯂꯩꯇꯕ ꯃꯈꯩꯁꯤꯗꯤ ꯀꯃꯥꯏꯅ ꯍꯤꯡꯕꯤꯔꯝꯒꯗ꯭ꯔꯅ ꯍꯥꯏꯗꯤ ꯑꯗꯨꯝ ꯋꯥꯈꯜꯗ ꯂꯩꯌꯦꯕ ꯍꯥꯏꯕꯗꯤ ꯀꯩ ꯍꯥꯏꯁꯤꯔꯥ ꯐꯣꯔ ꯑꯦꯛꯖꯥꯝꯄꯜ ꯐꯣꯔ ꯑꯦꯛꯖꯥꯝꯄꯜ ꯅꯨꯄꯥ ꯑꯃꯅ ꯅꯨꯄꯤ ꯑꯃ ꯗ ꯂꯨꯍꯣꯡꯁꯦ ꯍꯥꯏꯁꯦ ꯑꯗꯨꯒ ꯆꯥꯕ ꯊꯛꯄ ꯂꯩꯇ꯭ꯔꯗꯤ ꯅꯨꯄꯥꯇ ꯊꯕꯛ ꯇꯧꯕꯁꯨ ꯍꯩꯇꯦ ꯀꯩ ꯇꯧꯕꯁꯨ ꯍꯩꯇꯦ ꯑꯗꯨ ꯑꯣꯏꯗꯤ ꯐꯦꯃꯤꯂꯤꯗꯤ ꯑꯗꯨꯝ ꯁꯣꯛ ꯍꯥꯏꯇꯥꯔꯦ ꯔꯤꯖꯦꯛ ꯍꯥꯏꯇꯥꯔꯦꯀꯣ
ꯍꯣꯏ
ꯟ
ꯃꯥꯅꯤ ꯃꯥꯅꯤ ꯃꯥꯅꯤ ꯍꯥꯏꯣꯏꯖꯃꯦ ꯍꯥꯏꯗꯤ ꯅꯨꯄꯥ ꯅꯨꯄꯥ ꯑꯃ ꯑꯣꯏꯔꯅꯤ ꯃꯥꯗꯤ ꯔꯦꯁꯄꯣꯟꯁꯤꯕꯤꯂꯤꯇꯤ ꯄꯨꯕ ꯉꯝꯒꯗꯕꯅꯤ
ꯃꯥꯅꯦ ꯃꯥꯅꯦ ꯑꯗꯨ ꯈꯗ꯭ꯔꯦ ꯍꯟꯗ ꯅꯦꯔꯤꯁꯟꯖꯅꯦ ꯅꯤꯅꯦꯁꯟ ꯍꯥꯏꯁꯤꯔꯥ
ꯍꯟꯗꯛꯀꯤ ꯃꯆꯥ ꯃꯆꯥꯁꯤꯡꯁꯤꯗꯤ ꯂꯣꯏꯔꯦ ꯕꯦꯃꯥꯟ ꯇꯥꯗ꯭ꯔꯦ ꯍꯥꯏꯗꯤ ꯌꯨꯝ ꯄꯥꯟꯕ ꯌꯥꯔꯦꯅꯥ ꯄꯪꯄꯥꯟ ꯄꯥꯜꯂꯒ ꯂꯩ
ꯎꯝ ꯃꯄꯥ ꯃꯄꯥꯅ ꯋꯥꯅ ꯋꯥꯅ ꯌꯣꯛꯈꯠꯂꯒ ꯑꯗꯨꯝ ꯆꯥꯎꯊꯣꯛꯑꯦ ꯅꯧꯁꯤꯜꯂꯦ
ꯎꯝ
ꯃꯄꯥ ꯃꯄꯥ ꯋꯥꯕꯁꯨ ꯈꯪꯕꯤꯔꯛꯇ꯭ꯔꯦ ꯅꯠꯇ꯭ꯔꯥ ꯑꯗꯨꯗ ꯈꯜꯂꯗꯤꯅꯦ ꯅꯨꯡꯁꯤ ꯐꯥꯎ ꯅꯨꯡꯁꯤꯅꯤꯡꯗ꯭ꯔꯦ ꯑꯩꯒꯤ ꯑꯩꯒꯤꯗꯤ
ꯍꯣꯏ
ꯍꯣꯏ ꯅꯨꯡꯁꯤꯕꯗꯤ ꯏꯠꯁ ꯑꯦ ꯂꯥꯏꯐ ꯏꯁꯇꯥꯏꯜ ꯂꯥꯏꯞ ꯏꯁꯇꯥꯏꯜ ꯑꯣꯏ ꯂꯥꯏꯐꯅꯦ ꯅꯨꯡꯁꯤꯕꯁꯤ ꯂꯩꯒꯗꯕꯅꯤ ꯈꯪꯅꯕꯁꯨ ꯂꯩꯒꯗꯕꯅꯤ ꯑꯗꯨ ꯑꯣꯏꯔꯁꯨ ꯃꯇꯥꯡ ꯆꯥꯅ ꯅꯨꯡꯁꯤꯔꯒ ꯑꯗꯨꯝ ꯐꯣꯔ ꯑꯦꯛꯖꯥꯝꯄꯜ ꯋꯥꯟ ꯋꯤꯛ ꯇꯨ ꯋꯤꯛ ꯑꯗꯨꯝ ꯅꯨꯡꯁꯤꯔꯒ ꯆꯦꯟꯕ ꯁꯨ ꯌꯥꯎꯋꯦ ꯅꯠꯇ꯭ꯔꯥ ꯑꯗꯨ ꯌꯨꯝ ꯄꯥꯜꯂꯒ ꯌꯨꯝ ꯄꯥꯜꯂꯒ ꯅꯨꯄꯥ ꯊꯃꯣꯏꯁꯨꯗ ꯋꯥꯈꯜꯁꯨ ꯈꯟꯗ꯭ꯔꯦ ꯅꯨꯄꯤꯁꯨ ꯑꯁꯤ ꯇꯧꯔꯗꯤ ꯅꯨꯄꯤꯁꯦ ꯁꯨꯃꯥꯏꯅ ꯇꯧꯋꯦ ꯑꯩ ꯅꯨꯄꯥꯁꯦ ꯁꯨꯃꯥꯏꯅ ꯇꯧꯔꯗꯤꯦ ꯈꯪꯉ ꯁꯨꯃꯥꯏꯅ ꯇꯧꯋꯦ ꯍꯥꯏꯕꯗꯨ ꯍꯥꯟꯅ ꯈꯪꯉꯗꯤ ꯂꯨꯍꯧꯕꯁꯨ ꯂꯥꯏꯅ ꯂꯩꯃꯤꯟꯅꯕ ꯅꯨꯡꯉꯥꯏꯅ ꯑꯗꯨꯝ ꯂꯩꯌꯦꯗꯅ
ꯍ ꯃꯥꯅꯦ ꯑꯗꯨꯝꯕ ꯂꯩ ꯂꯩꯇ꯭ꯔꯦꯗ ꯍꯟꯗꯛꯀꯤꯗꯤ ꯑꯗꯨ ꯈꯟꯗ꯭ꯔꯦ ꯌꯥꯝ ꯆꯦꯟ ꯆꯦꯜꯂꯒ ꯂꯩꯔꯦ ꯀꯥꯟꯅꯗ꯭ꯔꯦ
ꯑꯆꯥ ꯑꯆꯥꯄꯣꯠꯀꯤ ꯇꯥꯏꯞꯇ ꯑꯣꯏꯔꯦ ꯃꯤꯁꯦ ꯆꯔꯅꯤꯒꯗꯤ ꯆꯔꯦ ꯆꯥꯅꯤꯡꯗ꯭ꯔꯗꯤ ꯇꯣꯛꯑꯦ ꯂꯧꯅꯤꯡꯗꯤ ꯂꯧꯔꯦ ꯅꯠꯇꯨ ꯀꯩꯀꯩ ꯂꯩꯔꯒ ꯑꯇꯣꯞꯄꯗ ꯇꯝ ꯆ ꯇꯁꯨ ꯌꯥꯎꯋ ꯀꯣ
ꯍꯣꯏ ꯑꯗꯨꯁꯤꯡꯗꯤ ꯌꯥꯝꯅ ꯇꯜꯂꯤꯗ
ꯑꯩꯒꯤ ꯋꯥꯈꯜꯗꯗꯤ ꯀꯩ ꯍꯥꯏꯁꯤꯅ ꯃꯤꯁꯦ ꯁꯅꯥꯄꯣꯠ ꯇꯥꯏꯞꯇ ꯁꯤ ꯖꯅꯦꯔꯦꯁꯟꯁꯤ ꯑꯣꯏ ꯂꯩꯔꯦꯕꯀꯣ
ꯅꯣꯏꯅꯦ ꯑꯌꯥꯝꯕ ꯅꯨꯄꯥ ꯁꯤꯡꯁꯤ ꯅꯨꯄꯤꯕꯨ ꯁꯨꯅꯄꯣꯠꯀꯤ ꯇꯥꯏꯞꯇ
ꯑꯗꯨ ꯑꯣꯏꯔꯝꯕꯁꯨ ꯌꯥꯏ ꯑ ꯌꯥꯝ ꯅ ꯇꯧ ꯄꯁꯨ ꯌꯥꯏ ꯇꯧ ꯐꯠꯇꯕꯁꯨ ꯌꯥꯎꯋꯦ ꯑꯗꯨ ꯑꯣꯏꯔꯁꯨ ꯃꯤꯒꯤ ꯃꯈꯥ ꯄꯣꯜꯂꯦꯗꯅ ꯅꯨꯡꯁꯤꯕ ꯍꯥꯏꯁꯦ
ꯅꯃꯒꯤ ꯅꯠꯇ ꯅꯥꯏꯗꯤ ꯃꯛꯇꯛꯇꯤꯅꯨ ꯄꯅ ꯑꯗꯨ ꯑꯗꯨꯃꯥꯏ ꯇ ꯑꯣꯏꯗ ꯍꯧ ꯄꯣ
ꯎꯝ ꯈꯪꯗꯔꯦꯗ ꯑꯩꯅ ꯈꯜꯂꯤꯁꯦ ꯅꯪꯅ ꯅꯨꯡꯁꯤꯕ
ꯑꯩ ꯋꯥꯑꯝꯇ ꯍꯥꯏꯒꯦ ꯀꯣ ꯅꯪ ꯅꯧꯡ ꯅꯨꯡꯁꯤꯕ ꯅꯨꯄꯥ ꯅꯪ ꯅꯪꯅ ꯅꯨꯡꯁꯤꯕ ꯅꯨꯄꯥꯗꯨꯅ ꯅꯪ ꯅꯪꯉꯣꯟꯗ ꯅꯨꯡꯁꯤ ꯍꯥꯏꯅ ꯅꯪꯉꯣꯟꯗ ꯂꯧꯔꯛꯑꯦ ꯑꯗ ꯃꯥꯒꯤꯦ ꯅꯨꯄꯥ ꯅ ꯃꯥ ꯅꯨꯄꯤꯗ ꯐꯨꯕꯁꯦ ꯀꯔꯤ ꯃꯔꯝꯒꯤꯅꯣꯕ ꯑꯩ ꯉꯛꯏꯍ‌ꯦ ꯂꯨꯍꯣ ꯑꯃ ꯑꯩꯗꯤ ꯐꯦꯃꯤꯂꯤ ꯃꯔꯛꯇ ꯍꯥꯏꯇꯥꯔꯦ
ꯑꯗꯨꯗꯤ ꯅꯣꯏꯅ ꯈꯪꯅꯤ ꯅꯣꯏ ꯄꯠꯇꯅ ꯈꯪꯒꯅꯤ
ꯍꯣꯏ ꯑꯗꯨꯅꯦ ꯑꯗꯨꯅꯦ ꯅꯨꯡꯁꯤ ꯅꯨꯡꯁꯤꯅ ꯂꯧꯔꯒ ꯀꯔꯤꯒꯤꯅꯣ ꯌꯨꯝꯗ ꯄꯨꯁꯤꯜꯂꯒ ꯐꯨꯏꯁꯦ ꯀꯔꯤ ꯌꯨ ꯉꯥꯎꯔꯒ ꯄꯨꯁꯤꯜꯂꯤꯁꯦ ꯀꯔꯤꯒꯤꯅꯣꯕ ꯑꯗꯨꯏ ꯃꯔꯝꯒꯤꯅꯦ ꯑꯩ ꯉꯍꯥꯛꯉꯁꯦ
ꯑꯗꯨꯕꯨ ꯁꯔꯨꯛꯄꯨꯗꯤ ꯂꯧꯗ꯭ꯔꯁꯨ ꯌꯥꯏꯗꯅ
ꯃꯣꯏꯅ ꯍꯦꯛ ꯅꯨꯡꯁꯤꯅꯔꯤ ꯅꯨꯡꯁꯤꯕ ꯅꯨꯄꯤꯗꯣ ꯃꯣꯏꯒꯤ ꯐꯪꯈ꯭ꯔꯦ ꯍꯥꯏꯕꯗꯨꯗ ꯃꯣꯏꯁꯨ ꯂꯥꯏꯊꯣꯛꯈꯤꯕ ꯑꯣꯏꯔꯝꯅꯤꯅ ꯍꯥꯏꯗꯤ ꯃꯤ ꯑꯇꯣꯞꯄꯅ ꯂꯧꯔꯔꯣꯏ ꯍꯧꯖꯤ ꯍꯧꯖꯤꯛꯇꯤ ꯑꯩꯒꯤ ꯑꯣꯏꯈ꯭ꯔꯦ ꯍꯥꯏꯕ ꯊꯝꯃꯣꯗꯣ ꯑꯗꯨ ꯂꯩꯈ꯭ꯔꯗꯤ ꯀꯩꯅꯣ ꯂꯥꯏ ꯊꯣꯛꯈꯤꯕꯅꯦꯕ
ꯎꯝ
ꯑꯩ ꯉꯛꯂꯤꯁꯤ ꯑꯩ ꯁꯤ ꯁꯤꯒꯤꯗꯃꯛꯅꯦ ꯑꯩ ꯏꯁꯤ
ꯎꯝ ꯃꯥꯅꯤ ꯐꯠꯇꯦꯗ ꯑꯗꯨꯒꯨꯝꯕ ꯊꯝꯃꯣꯏ ꯆꯦꯟꯕꯗꯤ
ꯎꯝ ꯎꯝ
ꯎꯝ ꯐꯔꯁꯦ ꯑꯗꯨꯒꯨꯝꯕ ꯃꯤ ꯑꯣꯏꯗꯅꯤꯡꯉꯥꯏ ꯇꯧꯔꯒ ꯂꯣꯏꯔꯦ ꯑꯩꯈꯣꯏꯗꯤ
ꯎꯝ ꯑꯗꯨꯕꯨꯗꯤ ꯇꯧꯕꯤꯔꯨꯅꯨꯗ ꯑꯗꯨꯝ ꯑꯟꯗꯔꯁꯇꯦꯟꯗꯤꯡ ꯂꯩꯅꯔꯒ ꯂꯩꯔꯨꯗ ꯑꯗꯨꯅ ꯐꯩ ꯑꯟꯗꯔꯁꯇꯦꯟꯗꯤꯡ ꯂꯩꯇꯕꯒꯤꯅꯦ ꯁꯨꯃꯥꯏꯅ ꯊꯣꯛꯈꯤꯁꯦ ꯊꯦꯡꯂꯤꯗ
ꯃꯥꯅꯤ ꯃꯥꯅꯤ
ꯑꯃꯗꯨꯅ ꯋꯥꯈꯜꯁꯦ ꯅꯦꯝꯊ ꯍꯥ
ꯎꯝ
ꯀꯩꯕꯥ
ꯍꯣꯏ ꯑꯃꯅ ꯅꯦꯝꯊꯔꯛꯄ ꯇꯥꯕ ꯑꯃꯅ ꯀꯜꯂꯁꯨ ꯀꯣ
ꯃꯥꯅꯤ ꯃꯥꯅꯤ ꯃꯩ ꯍꯧꯑꯒ ꯑꯃꯨꯛ ꯄ꯭ꯂꯥꯁꯇꯤꯛꯀꯨꯝꯕ ꯀꯩ ꯀꯩꯅ ꯑꯃꯨꯛ ꯊꯥꯖꯔꯒꯗꯤ ꯑꯃꯨꯛ ꯍꯧꯕ ꯇꯥꯕ ꯑꯗꯨ ꯁꯔꯨꯛꯄꯨꯗꯤ ꯃꯩ ꯀꯥꯟꯅ ꯍꯧꯕꯗꯨꯗ ꯀꯩ ꯀꯩꯅꯣ ꯏꯁꯤꯡ ꯈꯤꯇꯪ ꯆꯥꯏꯊꯣꯛ ꯑꯗꯨꯝ ꯇꯞꯅ ꯇꯞꯅ ꯃꯨꯊꯠ ꯑꯃꯨꯛ ꯃꯥꯏ ꯍꯧꯕꯗ ꯄ꯭ꯂꯥꯁꯇꯤꯛ ꯄ꯭ꯂꯥꯁꯇꯤꯛ ꯀꯩ ꯑꯗꯨ ꯑꯗꯥ ꯊꯗꯥꯔꯗꯤ ꯑꯃꯨꯛ ꯍꯧꯕ ꯇꯥꯕ ꯅꯠꯇ꯭ꯔꯥ
ꯃꯥꯅꯦ ꯃꯥꯅꯦ ꯇꯨꯃꯤꯟ ꯂꯩꯒꯗꯕ ꯑꯃꯅ ꯀꯜꯂꯗꯤ ꯇꯥꯏ ꯇꯥꯏ
ꯎ
ꯅꯪꯒꯤꯁꯤ ꯆꯨꯝꯕ ꯋꯥꯐꯝꯅꯤ
ꯎꯝ
ꯎ
ꯃꯤꯁꯦ ꯍꯣꯏ ꯈꯪꯗꯕ ꯃꯤꯗꯨꯕꯨ ꯁꯨꯃꯥꯏꯅ ꯍꯣꯏ ꯖꯥꯝꯄꯜ ꯑꯩ ꯁꯦꯡꯅ ꯍꯥꯏꯔꯗꯤ ꯅꯪꯉꯣꯟꯗ ꯑꯩ ꯈꯪꯗꯦꯕꯥꯀꯣ ꯑꯗꯣ ꯈꯪꯗꯕ ꯃꯤꯗꯨꯕꯨ ꯑꯗꯨꯝ ꯁꯨꯃꯥꯏꯅ ꯑꯐꯕ ꯂꯝꯕꯤꯗ ꯑꯩꯗꯤ ꯍꯥꯏꯅꯕ ꯇꯥꯔꯦ ꯅꯠꯇ꯭ꯔꯥ ꯁꯤ ꯀꯩ ꯍꯥꯏꯁꯔ ꯀ‌ꯣꯄꯔꯦꯁꯟ ꯍꯥꯏꯕ ꯇꯥꯔꯦꯀꯣ
ꯍꯣꯏ ꯎꯝ
ꯑꯣꯄꯔꯦꯁꯟ ꯄꯤꯅꯕꯁꯦ ꯌꯥꯝ ꯐꯕꯅꯤ ꯑꯥ ꯑꯗꯨ ꯑꯦꯁꯦꯞ ꯇꯧꯅꯤꯡꯕꯁꯨ ꯂꯩ ꯇꯧꯅꯤꯡꯇꯕꯁꯨ ꯂꯩ ꯑꯩ ꯗꯔꯀꯥꯔ ꯇꯥꯗꯦ ꯃꯥꯁꯦ ꯃꯁꯥꯒꯤꯅꯦ ꯁꯨꯃꯥꯏꯅ ꯉꯥꯡꯕꯁꯨ ꯂꯩꯌꯦꯕꯀꯣ
ꯍꯣꯏ ꯍꯣꯏ
ꯋꯥꯈꯜꯁꯦ ꯃꯤꯌꯥꯝꯁꯦ ꯋꯥꯈꯜꯁꯦ ꯍꯟꯊꯒꯗꯕꯅꯤ ꯇꯞꯅ ꯈꯟꯒꯗꯕꯅꯤ ꯁꯣꯔꯠ ꯇꯦꯝꯄꯔ ꯂꯩꯕ ꯁꯔꯨꯄꯨꯗꯤ ꯍꯣꯏ ꯂꯩꯕ ꯑꯣꯏꯕ ꯇꯥꯔꯁꯨ ꯈꯤꯇꯪ ꯋꯥꯟ ꯍꯟꯗ꯭ꯔꯦꯇ ꯁꯦꯟꯗꯒꯤ ꯈꯤꯇꯪ ꯅꯥꯏꯟꯇꯤ ꯅꯥꯏꯟ ꯑꯣꯏꯒꯦꯔꯥ ꯅꯥꯏꯟꯇꯤ ꯑꯩꯠ ꯑꯣꯏꯒꯦꯔꯥ ꯑꯗꯨ ꯍꯟꯊꯔꯗꯤ ꯃꯤꯁꯦ ꯑꯗꯨꯝ ꯐꯕ ꯑꯣꯏꯔꯅꯦꯕ ꯑꯗꯣ ꯍꯟꯊꯕ ꯉꯝꯗ꯭ꯔꯗꯤ ꯃꯤꯁꯨ ꯀꯅꯥꯁꯨ ꯅꯨꯡꯁꯤꯕꯗꯤ ꯉꯝꯃꯣꯏ ꯑꯦ ꯃꯥꯗꯤ ꯃꯁꯥ ꯍꯥꯏꯅꯤ ꯁꯨꯃꯥꯏꯅ ꯇꯧꯒꯅꯤ ꯑꯦ ꯃꯤꯅꯒ ꯉꯥꯡꯕ ꯑꯗꯨꯝ ꯑꯣꯏꯔꯅꯤ ꯁꯨꯃꯥꯏꯅ ꯃꯤꯁꯨ ꯂꯩꯌꯦꯗꯅ
ꯎꯝ ꯃꯥꯅꯤ
ꯑꯗꯨꯒꯤ ꯋꯥꯔꯤꯅꯤꯗ ꯋꯥꯔꯤꯁꯦ ꯌꯥꯝꯅꯗꯤ ꯁꯥꯅꯤꯡꯉꯥꯏ ꯂꯩꯇꯦ ꯑꯟꯗꯔꯁꯇꯦꯟꯗꯤꯡ ꯍꯥꯏꯕꯁꯦ ꯌꯥꯝ ꯂꯨꯕ ꯄꯣꯠꯅꯦ ꯎꯝ ꯑꯗꯨ ꯂꯩꯕ ꯄꯣꯠꯅꯤ ꯍꯥꯏꯇꯥꯔꯦ
ꯃꯥꯅꯤ ꯃꯥꯅꯤ
ꯉꯁꯤꯗꯤ ꯀꯩ ꯌꯦꯟꯁꯥꯡ ꯊꯣꯡꯗꯣꯏꯅꯣ
ꯍ‌ꯣ ꯍ‌ꯧ ꯀꯩꯅꯣ ꯑꯦ ꯎꯁꯣꯏ ꯊꯣꯡꯒꯦ ꯑꯩꯈꯣꯏꯗꯗꯤ ꯎꯁꯣꯏ ꯌꯥꯝ ꯍꯧꯕꯅꯤꯅ
ꯑꯁ ꯑꯩ ꯂꯧꯕꯤꯔꯛꯑꯣꯅꯦ ꯑꯩ ꯂꯧꯒꯦꯅꯦ ꯄꯩꯁꯥꯅꯤ
ꯂꯧꯕꯤꯔꯀꯦ ꯂꯥꯛꯑꯣ ꯑꯩꯈꯣꯏꯗ ꯄꯤꯕꯤꯒꯦ ꯇ‌‌ꯣꯡꯕꯤꯒꯦ ꯐꯖꯅ
ꯍꯦꯛ ꯂꯛꯄꯒ ꯂꯩꯔꯝꯗꯅꯀꯣ ꯑꯗꯨ ꯑꯩ ꯍꯦꯛ ꯌꯥꯎꯔꯒ ꯂꯩꯔꯝꯗꯅ ꯑꯩ ꯃꯥꯅꯤꯀꯣ
ꯎꯝ
ꯁꯤ ꯀꯦꯦꯝꯁ ꯆꯠꯠꯇꯕ꯭ꯔꯣ ꯑꯗꯨꯝ ꯂꯩꯕ